ꯍꯜꯂꯣ ꯎꯝ ꯇꯥꯔꯦ ꯇꯥꯔꯦ
ꯀꯩꯗꯩꯅꯣ
ꯑꯩꯔꯣ ꯑꯥ ꯍꯣꯔꯦꯟ ꯅꯨꯡꯗꯥꯡꯒꯤ ꯊꯔꯣꯏ ꯊꯣꯡꯒꯦꯅ ꯊꯔꯣꯏ ꯀꯛꯑꯝꯃꯤꯅꯦ
ꯑꯦꯁ ꯊꯔꯣꯏ ꯑꯍꯥꯎꯕꯅꯤꯅꯦ ꯑꯗꯨꯗꯤ ꯊꯔꯣꯏꯁꯤꯕꯨ ꯀꯦꯖꯤꯗꯒꯥ ꯃꯣꯏ ꯀꯣꯛꯇꯥꯗ ꯀꯌꯥ ꯄꯤꯔꯤꯒꯦ
ꯏꯁ ꯇꯥꯡꯉꯤꯗꯥ ꯀꯧꯇ꯭ꯔꯥ ꯀꯧꯇꯥꯗ ꯍꯣꯡꯉꯦ ꯍꯥꯏꯌꯦ ꯂꯨꯄꯥ ꯑꯩꯠꯇꯤꯅꯦ ꯑꯗ ꯂꯧꯔꯛꯑꯦ
ꯑꯣ ꯂꯨꯄꯥ ꯑꯩꯠꯇꯤ ꯑꯗꯨꯗꯤ ꯌꯥꯝ ꯍꯣꯡꯉꯦꯅꯦ ꯑꯗꯨꯗꯤ ꯑꯩꯈꯣꯏ ꯅꯍꯥꯟꯃꯨꯛ ꯂꯩꯕꯗꯣ ꯇꯧꯋꯦ ꯀꯧꯇꯥꯗ ꯂꯨꯄꯥ ꯆꯥꯝꯃꯅꯤ ꯌꯦꯡꯉꯨꯅꯦ
ꯎꯝ ꯑꯗꯨ ꯊꯣꯡꯒꯦꯅ ꯀꯛꯏꯅꯦ ꯁꯨꯝ ꯂꯤꯂꯥ ꯇꯥ ꯇꯥꯅ ꯎꯝ
ꯑꯥ ꯀꯩꯅꯣ ꯇꯧꯁꯤꯔꯣ
ꯁꯤꯔꯣ
ꯑꯆꯥꯄꯣꯠ ꯆꯥꯕ ꯆꯠꯂꯨꯁꯤꯔꯣ
ꯀꯩ ꯆꯥꯁꯦ ꯍꯥꯏꯅꯣꯅꯦ
ꯑꯩ ꯑꯝꯄꯨꯛ ꯆꯥꯗ꯭ꯔꯤꯅꯦ ꯍꯧꯖꯤꯛꯀꯥꯟꯒꯤ ꯅꯣꯏꯒꯤ ꯑꯥ ꯁꯤ ꯐꯨꯗ ꯍꯥꯏꯕ꯭ꯔꯥ ꯀꯩꯅꯣ
ꯎꯝ
ꯑꯗꯨꯗꯣ ꯆꯥꯅꯤꯡꯉꯦ ꯁꯤ ꯐꯨꯠꯇꯣ
ꯆꯥꯔꯥ ꯂꯣꯏꯔꯦ ꯀꯩꯅꯣꯅꯤ ꯀꯥꯏ ꯀꯥꯏꯗ ꯌꯥꯎꯋꯦ ꯍꯥꯏꯒꯦ ꯑꯗꯨꯕꯣ
ꯑꯗꯨꯝ ꯑꯁ꯭ꯋꯥꯏꯗ ꯌꯥꯎꯔꯝꯒꯅꯤꯗ ꯑꯗꯨꯗꯤ ꯑꯁꯤꯒꯤ ꯑꯥ ꯃꯍꯥꯕ꯭ꯂꯤ ꯄꯔꯦꯡꯗ ꯁꯨꯝ ꯌꯥꯎꯕꯅꯦ ꯃꯣꯏꯒꯤ ꯗꯨꯀꯥꯟ ꯀꯩꯅꯣ ꯈꯔ ꯆꯥꯎꯕ ꯑꯝꯗ ꯑꯗꯣ ꯑꯩꯈꯣꯏꯅ ꯁꯦꯝꯖꯕ ꯍꯩꯔꯣꯏꯗ꯭ꯔꯣ ꯑꯗꯨꯕꯣ
ꯑꯗꯣ ꯑꯩꯈꯣꯏ ꯁꯦꯝꯕꯁꯦ ꯍꯩꯕꯨꯗꯤ ꯍꯩꯅꯤꯕꯨ ꯃꯥꯏ ꯃꯆꯜ ꯃꯆꯥ ꯃꯌꯥꯝ ꯆꯪꯕ ꯃꯥꯂꯦꯅꯦ
ꯎꯝ ꯑꯗꯨꯗꯣ ꯃꯣꯏ ꯀꯩꯅꯣꯗ ꯕꯥꯇꯤꯜꯗ ꯀꯩꯅꯣꯝ ꯍꯥꯞꯇꯥꯏꯅꯦ
ꯎꯝ ꯃꯣꯏ ꯑꯁꯣꯝꯒꯤ ꯃꯇꯧ ꯇꯝꯗꯅꯂꯒ ꯍꯥꯞꯄꯒ ꯍꯩꯊꯕꯤ ꯈꯣꯠꯄꯤ ꯇꯧꯋꯦ
ꯑꯣ ꯑ ꯀꯩꯀꯩꯅꯣꯗ ꯌꯥꯎꯕꯗꯨꯕꯣ
ꯏꯕꯨ ꯃꯣꯏꯗꯣ ꯀꯩꯅꯣ ꯃꯥꯜꯂꯦ ꯍꯥꯏꯗꯤ ꯃꯣꯏꯅ ꯑꯗꯨꯝ ꯍꯥꯞꯄꯅꯤꯅ ꯑꯗꯨ ꯅꯠꯇ ꯅꯠꯇꯕꯤꯗ ꯑꯩꯈꯣꯏꯅ ꯑꯄꯥꯝ ꯑꯄꯥꯝꯕ ꯈꯜꯂꯒ ꯇꯧꯍꯟꯕꯁꯨ ꯌꯥꯕ ꯃꯥꯜꯂꯦ ꯍꯥꯏꯖꯤ ꯃꯣꯏ ꯑꯗ ꯀꯃꯟ ꯑꯣꯏ ꯌꯥꯏꯁꯦ ꯑꯣꯛꯇꯣꯕꯁ ꯌꯥꯎꯔꯦꯀꯣ ꯒ꯭ꯔꯦꯐ ꯌꯥꯎꯔꯦ ꯇꯦꯁꯀ꯭ꯋꯤꯠꯇꯨ ꯌꯥꯎꯔꯦ ꯑꯗꯒꯤ ꯆꯨꯖꯥꯛꯀꯨꯝꯕ ꯌꯦꯔꯨꯝꯒꯨꯝꯕꯁꯨ ꯃꯣꯏ ꯑꯩꯣꯏ ꯀꯩꯅꯣ ꯇꯧꯔꯒꯅꯤ ꯍꯥꯞꯄꯦꯀꯣ ꯑꯗꯨꯒ ꯃꯣꯏ ꯑꯗꯨꯝ ꯑꯩꯈꯣꯏꯅ ꯃꯤ ꯑꯁꯨꯛꯀꯤꯅꯤ ꯑꯁꯨꯛꯀꯤꯅꯤ ꯍꯥꯏꯔꯒ ꯑꯃ ꯍꯦꯛ ꯍꯥꯞꯄ ꯑꯅꯤ ꯍꯥꯞꯄ ꯂꯩꯗꯅ ꯁꯤꯇꯤꯗꯣ ꯑꯗꯨꯁꯨ ꯇꯧꯋꯦ ꯍꯥꯏ
ꯑꯗꯨꯝꯇꯪ ꯇꯦꯁ ꯇꯧꯔꯨꯕ ꯌꯥꯏ
ꯌꯥꯌꯥꯏ ꯌꯥꯏ ꯇꯧꯊꯣꯛꯁꯦ ꯆꯥꯁꯦ
ꯑꯣ ꯇꯧꯔꯦ ꯁꯤ ꯑꯗꯨ ꯀꯨꯏꯗꯤ ꯀꯨꯏꯗꯤ ꯑꯩꯈꯣꯏ ꯍꯥꯏꯅꯔꯛꯏꯁꯦ ꯅꯪ ꯑꯇꯣꯞꯄ ꯆꯥꯔꯕ
ꯑꯇꯣꯞꯄ ꯆꯥꯗ꯭ꯔꯤꯌꯦ ꯅꯪ ꯆꯥꯔꯕꯣ ꯏ ꯆꯥꯖ ꯏꯇ ꯆꯥꯗ ꯑꯗꯨ ꯀꯩꯅꯣꯁꯨ ꯇꯧꯕ ꯑꯃꯣꯏ ꯑ ꯁꯁꯣꯝꯗꯒꯤ ꯄꯦꯛ ꯇꯧꯔꯒ ꯐ꯭ꯔꯣꯖꯟ ꯇꯧꯔ ꯂꯥꯛꯄꯅꯤ ꯏꯅꯅꯦ
ꯑ
ꯇꯥꯡꯕꯅꯤꯅꯅꯦ ꯑꯩꯈꯣꯏꯗꯤ ꯂꯥꯏꯔꯕꯤ ꯑꯣꯏꯕꯅꯤꯅ ꯆꯥꯕꯗꯣ ꯉꯝꯗꯕ
ꯍꯣꯏ ꯑꯗꯨꯕꯨꯗꯤ ꯌꯨꯝꯗ ꯇꯧꯕꯗꯁꯨ ꯖꯟ ꯖꯥꯟ ꯌꯥꯝꯃꯣꯏꯗꯣꯏꯅꯦꯕ
ꯌꯨꯝꯗ ꯇꯧꯑꯗꯤ ꯃꯣꯏꯒꯤ ꯀꯔꯤ ꯀꯔꯤ ꯃꯆꯜ ꯃꯆꯥ ꯃꯌꯥꯝꯗꯣ ꯑꯃꯨꯛ ꯍꯥꯞꯄꯅꯤ ꯑꯗꯒꯤ ꯃꯇꯝꯁꯨ ꯌꯥꯝ ꯆꯪꯕ ꯇꯦꯟ ꯇꯧ ꯎꯝ
ꯃꯍꯥꯎꯗꯨꯕꯨ ꯊꯨꯝ ꯖꯥꯠꯂꯝ ꯉꯣꯔꯣꯛ ꯁꯥꯏ ꯖꯥꯜꯂꯥ ꯈꯪꯗꯦ ꯃꯣꯏꯁꯨ ꯅꯥꯀꯟ ꯌꯥꯝ ꯊꯨꯡꯒꯟꯗꯥꯏꯅꯦ
ꯎ ꯊꯨꯝꯃꯦ ꯑꯗꯣ ꯃꯣꯏ ꯁꯣꯝꯒꯤꯁꯦ ꯑꯁꯦꯡꯕ ꯃꯣꯏ ꯅꯍꯥꯎ ꯆꯥꯛ ꯑꯩꯈꯣꯏꯅ ꯆꯥꯎꯔꯀꯥꯟꯗꯅꯦ ꯑꯃꯨꯛ ꯌꯥꯝ ꯁꯥꯕꯗꯣ ꯑꯩꯈꯣꯏꯒꯤꯖꯅ ꯁꯥꯗꯤ ꯁꯥꯔꯒ ꯑꯊꯨꯝꯕ ꯑꯃꯁꯝꯨ ꯑꯗꯨꯝ ꯌꯥꯎꯕ ꯑꯗꯒꯤ ꯁꯥ ꯁꯥꯔꯒ ꯀꯩꯅꯣꯝꯃ ꯇꯧꯋꯦ
ꯃꯥꯅꯗꯦꯕ ꯍꯣꯏ ꯅꯪ ꯅꯝꯕꯣꯜ ꯕꯣꯔꯥꯒ ꯆꯥꯕ ꯆꯠꯂꯨꯔꯕ
ꯅꯝꯕꯣꯜ ꯕꯣꯔꯥ ꯆꯥꯕ ꯆꯠꯂꯨꯔꯦ
ꯑꯣ ꯅꯝꯕꯣꯜ ꯣꯔꯥꯗ ꯍꯥꯎꯕ꯭ꯔꯕ
ꯍꯥꯎꯕ ꯍꯥꯏꯁꯦ ꯁꯨꯝ ꯈꯪꯗꯦꯗ ꯑꯩꯗꯤ ꯏꯃꯥꯟ ꯃꯥꯟꯅꯩ ꯃꯤꯅꯗꯤ ꯅꯝꯕꯣꯜ ꯕꯣꯔꯥ ꯅꯝꯕꯣꯜ ꯕꯣꯔꯥ ꯍꯥꯏꯕ ꯕꯅꯤ ꯑꯗꯨꯝ ꯈꯪꯗꯦ ꯑꯩꯗꯤ ꯑꯗꯨꯝ ꯁꯋꯥꯁ ꯑꯗꯨꯝ ꯏꯃꯥꯟ ꯃꯥꯟꯅꯩ ꯀꯔꯤꯁꯨ ꯀꯩꯅꯣ ꯂꯩꯇꯦ ꯃꯣꯏꯗꯨꯅ ꯀꯩꯅꯣ ꯇꯧꯋꯦ ꯍꯥꯏꯕ ꯋꯥꯅꯤ ꯃꯈꯜ ꯃꯈꯜ ꯍꯥꯏꯕꯗꯤ ꯊꯔꯣꯏ ꯕꯣꯔꯥ ꯑꯣꯈꯥ ꯕꯣꯔꯥ ꯑꯗꯩ ꯑꯗꯨ ꯕꯣꯔꯥ ꯗꯥ ꯕꯣꯔꯥꯅ ꯃꯈꯜ ꯁꯨꯅ ꯐꯪꯉꯦ ꯍꯥꯏꯕ ꯋꯥꯅꯦꯕ ꯑꯦ
ꯃꯤ ꯅꯝꯕꯣꯜ ꯕꯣꯔꯥ ꯅꯝꯕꯣꯜ ꯕꯣꯔꯥ ꯀ ꯌꯥꯝ ꯍꯥꯏꯅꯩꯗꯅ
ꯎꯝ
ꯑꯩꯗꯤ ꯑꯃꯨꯛꯐꯥꯎ ꯆꯥꯗ꯭ꯔꯤ ꯅꯝꯕꯣꯜ ꯕꯣꯔꯥ
ꯆꯥꯊꯣꯛꯎꯁꯦ ꯑꯃꯨꯛꯇꯪ
ꯎꯝ ꯆꯥꯔꯨꯁꯦ ꯑꯗꯒꯤ ꯅꯣꯏ ꯈꯥꯖꯤꯡ ꯕꯣꯔꯥꯒꯩꯗꯣ ꯍꯩꯅꯕ꯭ꯔꯕ
ꯍꯩꯅꯩ ꯍꯩꯅꯕꯗꯤ ꯑꯗꯨꯝ
ꯎꯝ ꯑꯩ ꯃꯍꯥꯎ ꯈꯪꯗꯦ ꯈꯥꯖꯤꯡ ꯕꯣꯔꯥ ꯀꯧꯈꯥꯁꯨ ꯆꯥꯅꯤꯡꯗꯦꯕ ꯑꯩꯗꯤ
ꯎꯝ ꯑꯩꯖꯨ ꯆꯥꯅꯤꯡꯗꯦ
ꯀꯧꯈꯥꯁꯦ
ꯑꯗꯩ ꯈꯥꯖꯤꯡꯒꯤꯁꯨ ꯍꯥꯏꯕ ꯋꯥꯅꯦ ꯈꯥꯖꯤꯡ ꯀꯩꯁꯨ ꯍꯥꯞꯇꯦꯕ ꯑꯗꯨꯝ ꯖꯞ ꯖꯞ ꯈꯪꯗꯦꯗ ꯑꯗꯨꯝ ꯑꯄꯥꯝꯕ ꯃꯤꯅ ꯄꯥꯝꯅ ꯆꯥꯅꯕ
ꯇꯩ ꯁꯤꯡꯖꯨꯒꯗꯣ
ꯎꯝ ꯃꯣꯏꯒꯤ
ꯂꯣꯛꯇꯥꯛꯇ ꯁꯦꯟꯗ꯭ꯔꯥꯗ ꯑꯗꯨꯝ ꯄꯔꯦꯡ ꯐꯝꯗ꯭ꯔꯥ ꯑꯗꯨ ꯐꯝꯕꯗꯨꯗ ꯃꯣꯏꯖꯨ ꯈꯖꯤꯡ ꯕꯣꯔꯥ ꯊꯔꯣꯏ ꯕꯣꯔꯥ ꯌꯥꯝ ꯍꯥꯏꯅꯩꯗꯅ ꯃꯄꯥꯛ ꯃꯄꯥꯛ ꯈꯖꯤꯡ ꯃꯄꯥꯛꯄꯥꯛꯒ ꯇꯧꯕꯗꯣ
ꯑꯣ ꯅꯍꯥꯟ ꯅꯣꯡꯃꯈꯣꯏ ꯏꯆꯦꯑꯝꯒ ꯆꯥꯏꯌꯦ ꯑꯗꯨꯁꯨꯅꯦ ꯈꯥꯖꯤꯡꯗꯣ ꯀꯩꯁꯨ ꯌꯥꯎꯗꯦ ꯑꯅꯤ ꯑꯍꯨꯝ ꯇꯣꯡꯉ ꯇꯣꯛꯑꯦ
ꯑꯣ ꯊꯔꯣꯏꯗꯨꯕꯨꯗꯤ ꯍꯥꯎꯋꯤꯀꯣ ꯁꯤꯡꯖꯨꯒ ꯇꯧꯔꯒ ꯆꯔꯕꯗꯣ
ꯁꯤꯡꯖꯨ ꯍꯥꯏꯔꯒ ꯑꯩꯅ ꯌꯥꯝ ꯍꯥꯎꯒꯤꯕ ꯑꯃ ꯂꯩꯌꯦ ꯀꯩꯅꯣꯒꯤ ꯑꯃ ꯑꯃ ꯑꯁꯤꯒꯤ ꯃꯥꯂꯣꯝꯒꯤ ꯋꯨꯠ ꯂꯦꯟ ꯍꯥꯏꯕ꯭ꯔꯥ ꯑꯗꯨꯒꯤ ꯐꯥꯁ ꯐꯨꯗ ꯑꯃ ꯂꯩꯕꯗꯣ
ꯎꯝ
ꯃꯣꯏꯑꯗꯨꯗ ꯃꯤꯃꯤ ꯁꯤꯡꯖꯨ ꯑꯃ ꯆꯥꯔꯛꯑꯦꯕ ꯍꯥꯎꯋꯦ ꯑꯗꯨꯝꯗꯤ ꯑꯩꯅ ꯈꯜꯂ ꯀꯩꯅꯣ ꯑꯗꯨꯝ ꯑꯗꯨꯝꯕꯗ ꯆꯥꯕꯁꯦ ꯀꯩꯁꯨ ꯍꯥꯎꯅ ꯗꯦꯗꯅ ꯃꯃꯤꯡꯒꯤꯗ ꯑꯥ ꯄꯣꯁꯣꯔ ꯁꯗ ꯑꯗꯣ ꯑꯗꯨꯗꯨꯗꯤ ꯑꯁ ꯈꯪꯗꯦ ꯃꯍꯥꯎ ꯑꯃꯒ ꯊꯣꯛꯑꯒ ꯑꯣꯛꯇꯕꯤꯅꯤ ꯀꯩꯅꯣ ꯄ꯭ꯂꯦꯠ ꯑꯃꯒ ꯆꯥꯕ
ꯑꫭ
ꯄꯥꯁꯨ ꯅꯥꯟꯅ ꯇꯧꯔꯦ ꯅꫭꯏꯗꯥ ꯍꯅꯨ ꯌꯥꯝ ꯒ꯭ꯌꯥꯟ ꯇꯥꯗꯕ ꯂꯩꯕ꯭ꯔ ꯌꯥꯝ ꯂꯥꯎꯋꯦ
ꯈꯪꯗꯦ ꯌꯨꯝꯊꯪꯅꯕꯒꯤ ꯍꯤꯗꯥꯛ ꯊꯛꯆꯜꯂ ꯂꯥꯎꯔꯤ ꯑꫭꯏꯔꯝꯅꯤ
ꯎꯝ ꯐꯠꯇꯦꯅꯤ ꯃꯣꯏ ꯑꯗꯨꯏꯅ ꯅꯨꯃꯤꯠ ꯆꯨꯞ ꯌꯨꯡꯕꯗ ꯇꯧꯕꯁꯦ
ꯎꯝ ꯑꯗꯨꯝ ꯀꯩꯅꯣ ꯇꯧꯔꯒ ꯌꯥꯝ ꯂꯥꯎꯅ ꯈꯣꯡꯅꯗꯅ ꯑꯗꯨꯝ ꯂꯩꯕ ꯈꯖꯤꯡ ꯕꯣꯔꯥꯅꯤ ꯃꯤꯅꯗꯤ ꯑꯩ ꯍꯧꯖꯤꯛꯐꯥꯎꯕ ꯈꯖꯤꯡꯕꯔꯥ ꯆꯥꯗꯦ ꯍꯥꯏꯅꯤꯕ ꯑꯩ ꯆꯥꯗ꯭ꯔꯤꯕ
ꯆꯥꯗꯤ ꯆꯥꯔꯝꯃꯅꯤꯅ ꯅꯪꯖꯨ ꯍꯥꯏꯗꯤ ꯎꯁꯣꯞꯇꯁꯨ ꯑꯗꯨꯝ ꯌꯥꯎꯏꯗꯨꯗꯤ
ꯍꯣꯏ ꯑꯗꯣ ꯁꯨꯝ ꯍꯥꯏꯗꯤ ꯃꯐꯝꯁꯤꯗ ꯈꯖꯤꯡ ꯕꯣꯔꯥ ꯀꯥꯏꯅ ꯇꯧꯔꯒ ꯆꯥꯕꯗꯣ ꯑꯗꯨꯒꯨꯝꯕꯗꯣ ꯆꯥꯗ꯭ꯔꯤ ꯍꯣꯏ ꯆꯥꯔꯝꯕꯕꯨꯗꯤ ꯑꯗꯣ ꯈꯖꯤꯡꯁꯦ ꯀꯩꯁꯨ ꯄꯥꯛ ꯑꯗꯣ ꯈꯖꯤꯡꯁꯦ ꯃꯤꯗꯤ ꯍꯤꯡꯅꯒ ꯆꯥꯏꯗꯨꯗꯤ ꯑꯗꯨ ꯆꯥꯔꯕꯣ
ꯆꯥꯕ ꯌꯥꯕꯅꯦ ꯑꯉꯥꯡ ꯑꯣꯏꯔꯤꯉꯩꯗ ꯑꯝꯇꯪ ꯆꯥꯒꯔꯦ ꯍꯤꯡꯅ ꯑꯗꯨꯝ ꯑꯥ ꯑꯥ ꯈꯖꯤꯡꯗꯣ ꯍꯤꯡꯅ ꯑꯗꯨꯝ
ꯈꯥꯎꯕ꯭ꯔꫭ
ꯍꯥꯎꯕ ꯍꯥꯏꯖꯦ ꯀꯩꯅꯣ ꯇꯧꯋꯦ ꯑꯗꯨꯝ ꯃꯥꯏ ꯃꯍꯥꯎꯗꯣ ꯍꯥꯏꯗꯤ ꯀꯥꯕꯛ ꯁꯥꯕꯛ ꯇꯥꯎꯔꯀꯥꯟꯗ ꯆꯥꯕꯒꯤ ꯃꯍꯥꯎ ꯑꯃ ꯂꯩꯕꯗꯣ ꯌꯥꯝ ꯃꯨꯟꯅ ꯅꯠꯇꯕꯤꯗ ꯑꯗꯨꯏ ꯇꯥꯏꯞꯇ ꯇꯧꯋꯦ
ꯑꯩꯗꯤ ꯆꯥꯗ꯭ꯔꯤ ꯑꯗꯣ
ꯂꯝ ꯆꯥꯅ ꯌꯥꯕ ꯎ ꯑꯗꯒꯤ ꯈꯖꯤꯡ ꯆꯥꯕꯁꯦ ꯑꯅꯝꯕꯅ ꯃꯤꯁꯤꯡꯁꯦ ꯑꯦꯂ꯭ꯔꯖꯤ ꯇꯧꯕꯖꯦ ꯈꯖꯤꯡ ꯆꯥꯕꯖꯦ ꯑꯦꯂ꯭ꯔꯖꯤ ꯇꯧꯋꯦ ꯌꯥꯝ ꯍꯥꯏꯒꯟꯂꯦ ꯑꯩꯟ ꯊꯦꯡꯅꯕꯗ
ꯎꯝ ꯈꯪꯗꯦ ꯑꯩꯈꯣꯏꯗꯤ ꯆꯥꯗ꯭ꯔꯤꯝꯅꯤꯅ
ꯈꯣꯏꯗꯤ ꯇꯧꯗꯦ ꯑꯗꯣ ꯄ꯭ꯔꯦꯁꯔ ꯀꯨꯀꯔ ꯁꯦꯝꯕ ꯂꯥꯛꯑꯦꯅꯦ
ꯂꯥꯛꯑꯦ ꯑꯩꯈꯣꯏꯁꯨ ꯑꯩꯈꯣꯏ ꯄ꯭ꯔꯦꯁꯔ ꯀꯨꯀ꯭ꯔ ꯌꯥꯗꯕ ꯑꯃ ꯁꯀ꯭ꯔꯨ ꯅꯥꯟꯊꯣꯛꯄ ꯂꯩꯌꯦ ꯑꯗꯨꯗꯣ ꯁꯦꯝ ꯖꯦꯅ ꯇꯧꯕꯅꯦ
ꯁꯦꯝꯍꯜꯂꯨ ꯀꯩꯅꯣ ꯑꯗꯨꯗꯤ
ꯑꯝ ꯇꯣꯑꯣ ꯀꯣꯟꯅꯁꯦꯃ ꯃꯈꯣꯛꯇꯅꯤꯗ
ꯎꯝ ꯑꯗꯨꯗꯤ ꯏꯔꯥꯏ ꯂꯥꯏꯕꯗꯨꯕꯨ ꯑꯗꯨꯝ ꯀꯩꯅꯣꯝ ꯇꯧꯔꯛꯄ ꯐꯥꯖꯜꯂꯣ ꯂꯩ ꯁꯀ꯭ꯔꯨ ꯑꯃ ꯂꯩꯔꯒ ꯗꯔꯗꯔ ꯑꯗꯨꯝ
ꯎꯝ ꯐꯖꯟꯒꯦ ꯇꯧꯕꯅꯦ ꯑꯩꯖꯨ ꯑꯗꯨ ꯁꯤꯡꯖꯨ ꯊꯝꯕꯥꯜ ꯁꯤꯡꯖꯨ ꯆꯥꯔꯕꯣ ꯅꯥꯡ
ꯆꯥꯗ꯭ꯔꯤꯗ ꯅꯪ ꯆꯥꯔꯕꯣ
ꯆꯥꯗ꯭ꯔꯤꯗ ꯑꯩꯁꯨ
ꯑꯗꯨꯒ ꯀꯩꯅꯣꯗꯤ ꯌꯥꯝ ꯇꯧꯕꯅꯦ ꯑꯗꯨꯗꯤ ꯆꯥꯔꯦ ꯑꯃ ꯊꯥꯡꯖꯤꯡ ꯃꯈꯣꯛꯀꯨꯝꯕ ꯑꯗꯒꯤ ꯊꯔꯣ ꯃꯔꯤꯒꯨꯝꯕ
ꯑ
ꯑꯗꯨ ꯑꯩꯗꯤ ꯄꯥꯝꯕ ꯑꯣꯏꯗꯦ
ꯑꯣ ꯊꯥꯡꯖꯤꯡ ꯃꯈꯣꯛ ꯊꯔꯣ ꯃꯔꯤꯁꯦ
ꯎꯝ ꯑꯗꯒꯤ ꯀꯩꯅꯣ ꯖꯨ ꯆꯥꯅꯩꯌꯦ ꯅꯪ ꯆꯥꯕ ꯑꯃ ꯊꯥꯡꯖꯤꯡꯒꯤ ꯃꯈꯣꯛꯇꯣ ꯀꯥꯡꯁꯣꯏꯒ ꯊꯣꯡꯉꯒ ꯏꯔꯣꯜꯂꯒꯒ ꯆꯥꯅꯩ ꯍꯥꯏ ꯅꯪ ꯆꯥꯔꯕ
ꯇꯥꯗ꯭ꯔꯤꯍꯦ ꯑꯗꯨꯗꯤ ꯑꯩ ꯀꯥꯏꯗꯩ ꯆꯥꯗ꯭ꯔꯤꯗ
ꯈꯪꯗꯦ ꯅꯍꯥꯝꯃꯨꯛꯀꯣ ꯈꯣꯏ ꯏꯃꯥꯟꯅꯕꯤ ꯃꯣꯏꯒꯤ ꯃꯣꯏꯒꯤ ꯑꯗꯥꯏꯅ ꯃꯣꯏ ꯑꯗꯨꯝꯕꯗ ꯀꯩꯅꯣ ꯇꯧꯋꯦ ꯈꯣꯠꯂꯦꯒ ꯇꯧꯕ ꯊꯥꯡꯖꯤꯡ ꯃꯈꯣꯛꯁꯦ ꯃꯣꯏ ꯀꯛꯊꯠꯈ꯭ꯔꯦꯗꯅ ꯑꯗꯨꯗꯣ ꯊꯋꯣꯏꯃꯛꯀꯤ ꯃꯄꯨꯟ ꯁꯥꯔꯒꯒ ꯌꯣꯜꯂꯦꯕ ꯑꯩꯅ ꯀꯩꯅꯣ ꯑꯁꯤꯗꯤ ꯀꯩꯗꯧꯅꯗꯣꯏꯕꯅ ꯍꯥꯏꯕ ꯑꯗ ꯃꯣꯏꯅ ꯁꯤꯡꯖꯨ ꯆꯥꯔꯖꯨ ꯌꯥꯏ ꯀꯥꯡꯁꯣꯏ ꯆꯥꯔꯖꯨ ꯌꯥꯏ ꯍꯥꯏꯌꯦꯕ
ꯎꯝ
ꯑꯗ ꯑꯩꯖꯨ ꯉꯛꯑꯦ ꯀꯩꯅꯣꯅꯦ ꯍꯩꯖꯤꯕꯣꯅ
ꯎꯝ ꯍꯣꯏꯁꯦ ꯐꯔꯦ ꯐꯔꯦ
ꯎꯝ
ꯀꯩꯅꯣ ꯇꯧꯊꯣꯛꯑꯁꯦ ꯑꯗꯨꯗꯤ ꯍꯣꯔꯦꯟ ꯑꯣꯏꯅ ꯆꯠꯂꯝꯗꯥꯏꯗ ꯍꯥꯏꯅꯔꯁꯤ ꯉꯍꯥꯛ ꯉꯍꯥꯛ ꯄꯣꯊꯥꯅꯔꯒ ꯍꯣꯔꯦꯟ ꯆꯠꯄꯩꯗꯣ ꯑꯗ ꯑꯗꯨꯝ ꯍꯥꯏꯅꯔꯁꯤꯁꯦ
ꯑꯣ ꯍꯣꯏ ꯍꯣꯏ ꯍꯣꯏ ꯑꯝ ꯑꯝ
ꯎꯝ ꯊꯝꯃꯦ ꯊꯝꯃꯦ
ꯊꯝꯃꯣ ꯊꯝꯃꯣ